ꯍꯜꯂꯣ
ꯀꯗꯣꯔꯤꯒꯦ
ꯁꯨꯝ ꯍꯤꯄꯝꯕꯅꯤ ꯅꯪꯗꯤ?
ꯑꯩꯁꯨ ꯑꯗꯨꯝ ꯆꯥꯛ ꯇꯣꯛꯄꯩ ꯍꯤꯄꯝꯕꯅꯤꯗ
ꯑꯁ ꯅꯪ ꯅꯍꯥꯟꯒꯩ ꯑꯩꯉꯣꯟꯗ ꯀꯣꯜ ꯇꯧꯔꯛꯄꯗꯣ
ꯑꯥ
ꯑꯩꯗꯣ ꯊꯕꯛ ꯌꯨꯝꯗ ꯂꯩꯕꯒꯅꯦ ꯑꯗꯩ ꯀꯣꯜ ꯀꯩꯅꯣꯗꯣ ꯑ ꯚꯦꯂꯦꯟꯁꯇꯣ
ꯎꯝ
ꯌꯥꯎꯇꯕ ꯀꯣꯜ ꯕꯦꯛ ꯇꯧꯔꯛꯇꯧꯗꯨꯁꯨ
ꯎꯝ ꯀꯌꯥꯝ ꯆꯥꯒꯦ
ꯉꯁꯤꯗꯤ ꯍꯋꯥꯏ ꯊꯣꯡ ꯑꯃꯒ ꯀꯥꯡꯃꯦꯠꯀ ꯇꯧꯔꯦ ꯅꯪꯗꯤ?
ꯑꯩ ꯌꯨꯝꯗꯒꯤ ꯍꯪꯒꯥꯝ ꯃꯀꯨꯞ ꯈꯔ ꯂꯧꯕꯨꯛꯇ ꯐꯣꯏꯔꯛꯑꯦꯅ ꯑꯗꯨꯗ ꯃꯣꯔꯣꯛ ꯑꯝ ꯃꯦꯠꯂꯦ꯫
ꯌꯨꯝ ꯆꯠꯂꯨꯕꯔꯣ ꯍꯟꯗꯥ?
ꯑꯩ ꯌꯨꯝꯗ ꯂꯩꯗꯤꯌꯦ꯫
ꯌꯨꯝ ꯂꯩꯔꯤꯕꯣ?
ꯎꯝ ꯌꯨꯝꯗ ꯃꯇꯝ ꯈꯔ ꯂꯩꯒꯤꯗꯧ ꯃꯥꯜꯂꯦ꯫
ꯑꯣ ꯂꯧ ꯏꯁꯤꯡꯒꯤ ꯊꯕꯛꯇꯤ
ꯑ ꯂꯧꯁꯤꯡꯒꯤ ꯉꯥꯏꯕ ꯑꯣꯏꯅ ꯌꯨꯝꯗꯖꯨ ꯃꯤ ꯀꯅꯥꯝ ꯂꯩꯇꯕ
ꯑꯣ ꯀ ꯀꯥꯏ ꯀꯥꯏ ꯆꯠꯀꯦ ꯑꯇꯩꯗꯤ?
ꯑꯈꯣꯏ ꯕꯥꯅ ꯁ꯭ꯀꯨꯜ ꯂꯩꯕ ꯑꯈꯣꯏ ꯏꯅꯥꯎꯄꯥꯖꯨ ꯇ꯭ꯔꯦꯅꯤꯡ ꯆꯪꯒꯔꯕꯥ ꯑꯗ ꯑꯈꯣꯏ ꯃꯥ ꯃꯊꯟꯗ ꯂꯩ ꯑꯗꯣ ꯌꯥꯔꯔꯣꯏꯗꯕ
ꯅꯅꯥꯎꯄꯥ ꯍꯟꯗꯛ ꯊꯕꯛ ꯈꯜꯂꯕ?
ꯑꯣ ꯐꯔꯦꯅꯦ ꯈꯔ ꯐꯔꯅꯤ ꯑꯗꯨꯗꯤ
ꯎꯝ ꯈꯔ ꯁꯥꯐꯔꯅꯤ
ꯎꯝꯝ
ꯃꯥꯁꯨ ꯆꯪꯈ꯭ꯔꯕ ꯌꯨꯝꯗ ꯀꯅꯥꯝ ꯂꯩꯍꯧꯗ꯭ꯔꯕ ꯍꯂ ꯣꯟ ꯌꯦꯗ꯭ꯔꯣ
ꯕꯣꯜꯖꯦ ꯌꯦꯡꯉꯤ ꯉꯍꯥꯟ ꯑꯌꯨꯛꯀꯤ ꯁꯥꯟꯅꯕꯗꯣ ꯉ ꯉꯔꯥꯡ ꯑꯌꯨꯛꯀꯤ ꯃꯉꯥ ꯃꯈꯥꯏ ꯑꯃꯅꯦ ꯇꯔꯦꯠ ꯃꯈꯥꯏ ꯑꯃꯅꯦ ꯕꯣꯜ ꯑꯅꯤꯃꯛ ꯍ ꯌꯦꯡꯉꯦꯕ
ꯑꯣꯝ
ꯑꯗꯨꯒ ꯉꯁꯤ ꯄꯨꯡ ꯃꯥꯄꯜ ꯃꯈꯥꯏꯗ ꯏꯁꯄꯦꯟ ꯀ ꯭ꯔꯥꯖꯤꯜ ꯀ ꯂꯩ
ꯇꯔꯥ ꯃꯈꯥꯏ ꯅꯠꯇ꯭ꯔꯣ
ꯑꯩ ꯉꯁꯥꯏ ꯌꯦꯡꯕꯗꯗꯤ ꯃꯥꯄꯜ ꯃꯈꯥꯏ ꯊꯥꯎꯋꯤꯅꯦ ꯃꯣꯏ ꯖꯤ ꯖꯤ ꯐꯥꯏꯚꯀꯤꯗꯣ
ꯎꯝ ꯖꯤ ꯐꯥꯏꯚꯀꯤꯗꯨ ꯅꯉꯣꯟꯗ ꯄ꯭ꯔꯣꯕ꯭ꯂꯦꯝ ꯌꯥꯝ ꯊꯣꯛꯏꯗꯕꯣ
ꯀꯗꯧꯔꯦ
ꯑꯩꯈꯣꯏꯅ ꯌꯦꯡꯕꯗꯣ ꯃꯣꯏꯒꯤ ꯍꯣꯁ ꯑꯣꯏꯣꯏꯕꯗꯣ
ꯑ
ꯄꯣꯁ ꯑꯦꯀꯥꯎꯟ ꯍꯥꯡꯉꯦꯗꯅ ꯃꯣꯏꯗ ꯑꯦꯀꯥꯎꯟ ꯑꯍꯨꯝ ꯄꯤꯗꯅ ꯂꯨꯄꯥ ꯁꯚꯦꯟ ꯅꯥꯏꯟ ꯅꯥꯏꯟꯒꯤꯗꯣ
ꯁꯚꯦꯟ ꯅꯥꯏꯟ ꯅꯥꯏꯟꯒꯤꯗꯣ ꯀꯩꯅꯣ ꯇꯧꯔꯛꯄꯗ ꯑꯦꯀꯥꯎꯟ ꯑꯍꯨꯝ ꯄꯤꯕꯅꯦ ꯑꯩꯈꯣꯏꯒꯤ ꯀꯞ ꯅꯨꯃꯤꯠꯀꯤꯅꯦ ꯑꯍꯥꯟꯕ ꯍꯧ ꯑꯩ ꯁꯠ ꯄꯨꯡ ꯇꯔꯦꯠ ꯃꯈꯥꯏꯃꯨꯛꯅꯦ ꯑꯦꯀꯥꯎꯟ ꯑꯍꯨꯝ ꯄꯤꯕꯅꯦꯕ ꯑꯗꯨꯒꯤ ꯍꯦꯛ ꯃꯇꯨꯡꯗꯒꯤꯗꯤ ꯑꯦꯀꯥꯎꯟ ꯍꯥꯏꯗꯤ ꯄꯩꯁꯥꯗꯤ ꯊꯤꯈ꯭ꯔꯒ ꯑꯦꯀꯥꯎꯟ ꯑꯍꯨꯝ ꯄꯥꯏꯕꯗꯣ ꯑꯗꯨ ꯌꯥꯕꯒꯤ ꯑꯌꯥꯕꯗꯣ ꯂꯩꯇ꯭ꯔꯕꯅꯤ
ꯑꯝ
ꯑꯗꯨꯅ ꯑꯗꯨꯒꯤ ꯃꯃꯥꯡꯗ ꯊꯤꯍꯧꯕꯛꯇꯤ ꯌꯥꯔꯦꯗꯅꯀꯣ ꯑꯗꯨꯒꯤ ꯈꯨꯣꯡꯊꯤꯕꯗꯣ ꯌꯥꯏ
ꯇꯥꯕ꯭ꯔꯣ
ꯇꯥꯏꯌꯦ ꯇꯥꯏꯌꯦ ꯅꯣꯏꯒꯤꯗꯤ ꯀꯃꯥꯏꯅ ꯄ꯭ꯔꯣꯕ꯭ꯂꯦꯝ ꯇꯧꯔꯤꯅꯣ ꯖꯤ ꯐꯥꯏꯚ ꯇꯥꯎ ꯇꯥꯏꯌꯦ ꯇꯥꯏꯌꯦ ꯇꯥ ꯇꯕ꯭ꯔꯣ
ꯑꯣ ꯇꯥꯔꯦ ꯇꯥꯔꯦ
ꯅꯣꯏꯒꯤꯗꯤ ꯖꯤ ꯐꯥꯏꯚꯇꯣ ꯀꯔꯤ ꯄ꯭ꯔꯣꯕ꯭ꯂꯦꯝ ꯊꯣꯛꯏꯅꯣꯕ
ꯑꯩꯈꯣꯏꯒꯤꯅ ꯍꯣꯁ ꯑꯣꯏꯅ ꯁꯝꯕꯗꯣ
ꯑꯥ
ꯑꯗꯨꯗꯨꯅ ꯑꯗꯨꯝ ꯃꯥꯅ ꯈꯛꯇ ꯑꯣꯏꯅ ꯀꯔꯤ ꯁꯤꯖꯤꯟꯅꯕ ꯌꯥꯕꯒꯤ ꯇꯥꯏꯞꯇ ꯇꯧꯕ ꯑꯗꯨ ꯑꯩꯈ ꯑꯩꯈꯣꯏꯅ ꯆꯪꯕꯗꯅ ꯑꯃꯨꯛ ꯑꯣꯚꯔ ꯂꯤꯃꯤꯠ ꯑꯣꯚꯔ ꯂꯤꯃꯤꯠ ꯊꯥꯕꯗ ꯑꯗꯨ ꯇꯧꯕ
ꯑꯣ ꯀꯩꯅꯣ ꯅꯣꯏ ꯑꯦꯀꯥꯎꯟꯗꯤ ꯀꯩꯅꯣꯗꯣ ꯁꯚꯦꯟ ꯅꯥꯏꯟ ꯅꯥꯏꯟꯒꯤꯗꯣ ꯊꯤꯈꯤꯕ꯭ꯔꯣ
ꯀꯞ
ꯋꯥꯔꯜ ꯀꯞ ꯃꯃꯥꯡꯗ ꯊꯤꯕ꯭ꯔꯣꯕ
ꯑ ꯋꯥꯔꯜ ꯀꯞ ꯋꯥꯔꯜ ꯀꯞ ꯃꯃꯥꯡꯗ ꯊꯤꯈꯤꯕꯅꯦ ꯑꯗꯣ ꯌꯦꯡꯗ꯭ꯔꯦꯗ ꯑꯗꯨꯝ ꯍꯣꯁꯇꯅ ꯄꯥꯏꯖꯔꯖꯥꯅꯣꯅ ꯑꯩꯈꯣꯏꯁꯦ ꯀꯔꯤ ꯐꯥꯏꯅ ꯑꯃ ꯂꯩ ꯇꯣ
ꯑꯥ
ꯑꯗꯨꯗ ꯑꯣꯏꯅ ꯑꯗꯨꯝ ꯌꯦꯡꯉꯦ
ꯀꯃꯥꯏꯅ ꯇꯧꯔꯤꯖꯥꯠꯅꯣꯦ ꯑꯩꯈꯣꯏꯒꯤꯗꯤ ꯋꯥꯔꯜ ꯀꯞ ꯉꯁꯤ ꯍꯧꯒꯗꯕ ꯅꯨꯃꯤꯠ ꯑꯌꯨꯛꯇꯣ ꯑꯌꯨꯛꯀꯤ ꯄꯨꯡ ꯇꯔꯦꯠ ꯃꯈꯥꯏ ꯑꯗꯨꯋꯥꯏꯗ ꯊꯤꯈꯤꯕꯅꯦꯕ
ꯎꯝ
ꯑꯗꯨ ꯑꯦꯀꯥꯎꯟꯗꯣ ꯑꯍꯨꯝ ꯄꯥꯏꯕ ꯌꯥꯏꯌꯦ
ꯎꯝ ꯈꯪꯗꯦ ꯃꯚꯥꯏ ꯄ꯭ꯔꯣꯕ꯭ꯂꯦꯝ ꯈꯔ ꯂꯩ ꯑꯗꯨꯕꯨꯗꯤ ꯐꯥꯏ ꯑꯗꯨ ꯃꯌꯦꯛ ꯁꯦꯡꯅ ꯌꯦꯡ ꯅꯨꯡꯉꯥꯏꯗ ꯑꯗꯨꯝ
ꯑꯣ ꯌꯥꯔꯩꯗ ꯑꯃꯕꯨꯦ ꯌꯥꯔꯗꯤ
ꯣꯟ ꯗꯤꯦ ꯕ꯭ꯔꯥꯖꯤꯜꯒ ꯖꯄꯥꯟꯒꯗ ꯑꯩꯗꯤ ꯖꯄꯥꯟ ꯇꯧꯗꯧ ꯃꯥꯜꯂꯦꯍꯦ
ꯍꯣꯏꯅꯦ ꯍꯟꯗꯛ ꯕ꯭ꯔꯥꯖꯤꯜꯒꯤ ꯕꯣꯜ ꯁꯥꯟꯅꯕ ꯈꯨꯠꯁꯥꯟꯅꯗꯣ
ꯎꯝ
ꯃꯤꯗꯤ ꯐꯖꯔꯒ ꯑꯩꯈꯣꯏꯒꯤ ꯌꯦꯡꯕ꯭ꯔꯦ ꯗꯣꯛ ꯅꯨꯡꯉꯥꯏꯇꯕ ꯎꯝ ꯑꯣꯏꯌꯦꯕ ꯍꯣꯏ ꯖꯄꯥꯟꯗꯨꯁꯨ ꯌꯥꯝ ꯀꯟꯅ ꯍꯩꯔꯨꯕꯗꯤ ꯅꯠꯇꯦ ꯑꯗꯨꯝ ꯃꯣꯏ ꯃꯣꯏꯒꯤꯅ ꯑꯃꯛ ꯇꯨꯡꯁꯤꯟꯅꯔꯒ ꯀꯣꯑꯣꯗꯤꯅꯦꯁꯟꯗꯣ ꯆꯥꯟꯅꯕ ꯍꯥꯏꯇꯥꯔꯦ
ꯑꯗꯨ ꯑ ꯑꯗꯨ ꯅꯅꯨꯡꯗꯤ ꯅꯅꯨꯡꯥꯏ ꯠ
ꯍꯣꯇꯦꯜ ꯈꯪꯉꯅꯦꯕ ꯑꯅꯤꯁꯦ ꯀꯅꯥꯅ ꯂꯩꯒꯦꯗꯣ
ꯍ
ꯍꯟꯗꯛꯀꯤ ꯂꯥꯏ ꯍꯟꯗꯛꯀꯤ ꯂꯥꯏꯄ ꯔꯥꯎꯟ ꯁꯦ ꯕ꯭ꯔꯥꯖꯤꯜꯒ ꯖꯄꯥꯟꯒꯁꯦ
ꯎꯝ
ꯔꯥꯎꯟ ꯑꯣꯐ ꯊꯥꯔꯇꯤ ꯇꯨꯔꯣ ꯅꯠꯇ꯭ꯔꯒꯅ ꯀꯩꯅꯣꯔꯣ
ꯊꯥꯔꯇꯤ ꯇꯨ ꯑꯣꯏꯗꯣꯏꯅꯦ ꯊꯥꯔꯇꯤ ꯇꯨ ꯊꯥꯔꯇꯤ ꯇꯨ ꯑꯣꯏꯗꯕ
ꯑꯣ ꯑꯗꯨꯗꯤ ꯅꯣ ꯑꯥꯎꯠ ꯅꯠꯇ꯭ꯔꯣ ꯑꯄꯣ ꯑꯄꯣꯄ ꯂꯩꯍꯧꯕꯤ
ꯅ
ꯍꯁ ꯑꯅꯤꯃꯛ ꯃꯩ ꯍꯧꯅ ꯁꯥꯟꯅꯔꯛꯀꯅꯤꯍꯦ ꯑꯗꯨꯗꯤ
ꯁꯥꯟꯅꯔꯛꯀꯅꯤ ꯑꯅꯤꯃꯛ ꯕ꯭ꯔꯥꯖꯤꯟꯗꯨ ꯁꯥꯟꯅꯔꯛꯀꯅꯤ ꯖꯄꯥꯟꯁꯨ ꯍꯦꯛꯇ ꯃꯣꯏꯗꯤ ꯇꯤꯡꯊꯣꯛ ꯄꯩꯁꯥꯅꯒꯅꯦ
ꯃꯥꯅꯦ ꯂꯩꯍꯧꯕ ꯌꯥꯗꯕꯅꯤ ꯑꯩꯈꯣꯏ ꯂꯩꯍꯧꯕ ꯌꯥꯕꯒꯤ ꯀꯣ
ꯃꯥꯅꯦ ꯑꯗꯨꯗ ꯏꯗꯤ ꯕ꯭ꯔꯥꯖꯤꯜꯅ ꯑꯃꯨꯛ ꯈꯔ ꯃꯣꯏꯗꯤ ꯂꯤꯡꯉ ꯂꯩꯔꯅ ꯑꯃꯨꯛ ꯇꯧꯔꯛꯀꯅꯤ
ꯎꯝ ꯗ꯭ꯔꯣ ꯆꯠꯄꯅꯤꯅ ꯗ꯭ꯔꯣ ꯆꯠꯂꯗꯤ ꯄꯦꯅꯥꯜꯇꯤ ꯀꯥꯎꯅꯕꯤꯗꯣ ꯅꯠꯇ꯭ꯔꯥ
ꯑꯣ ꯃꯥ ꯃꯥꯅꯦ ꯑꯦꯁꯇ꯭ꯔꯥ ꯇꯥꯏꯝ ꯍꯥꯣꯒ
ꯑꯥ
ꯇꯛꯋꯥ ꯇ꯭ꯔꯣꯐꯤ ꯌꯦꯡ ꯆꯠꯇ꯭ꯔꯣ
ꯌꯨꯝꯗ ꯂꯩꯇꯕꯅꯤꯅ ꯇꯋꯥ ꯇ꯭ꯔꯣꯐꯤꯁꯦ ꯌꯨꯝ ꯂꯩꯔꯤꯉꯩꯗꯁꯨ ꯊꯕꯣ ꯇꯣ ꯂꯨꯍꯣꯡꯕꯒꯤ
ꯎꯝ
ꯑꯗꯣ ꯂꯨꯍꯣꯡꯕꯕꯨꯗꯤ ꯂꯣꯏꯈ꯭ꯔꯦꯕꯣ ꯂꯣꯏꯕꯒ ꯑꯃꯨꯛ ꯑꯩ ꯑꯗꯣ ꯑꯉꯥꯡ ꯇꯨꯏꯁꯟ ꯆꯠꯄꯅꯤꯅꯅꯦ ꯑꯣ ꯂꯥꯛꯇ ꯌꯥꯗꯕ ꯌꯥꯝ ꯀꯨꯏ ꯅꯥꯗ ꯂꯩꯕꯗꯨꯁꯨ ꯌꯥꯗꯕ
ꯃꯥꯅꯤꯅꯦ ꯍꯧꯖꯤꯛ ꯍꯥꯐ ꯏꯌꯥꯔꯂꯤ ꯇꯧꯅꯕ ꯃꯌꯥ ꯑꯣꯏꯅꯔꯛꯑꯅꯤꯅꯦ
ꯑꯥ ꯍꯥꯕꯌꯥꯔꯂꯤꯕꯨꯗꯤ ꯂꯣꯏꯔꯦ ꯉꯥꯡꯒꯦ ꯀꯃꯥꯏꯅ ꯇꯧꯒꯦꯗ ꯁ꯭ꯀꯨꯜꯗꯣ ꯍꯥꯐ ꯌꯥꯌꯥꯔꯂꯤ ꯇꯧꯗꯕ ꯃꯇꯝꯗꯨꯗ ꯑꯉꯥꯡꯈꯩꯗꯣ ꯀꯩꯅꯣ ꯇꯧꯔꯤꯗꯅ ꯑꯩꯈꯣꯏ ꯏꯔꯥꯡ ꯑꯃ ꯇ ꯃꯔꯛꯇ ꯑꯩꯈꯣꯏ ꯑꯉꯥꯡ ꯃꯆꯥ
ꯑꯅꯤ
ꯑꯅꯤ ꯂꯩꯈꯤꯗꯕꯗꯣ ꯑꯗꯨ ꯈꯤꯥꯡ ꯇꯧꯈꯤꯕꯗꯨꯅ ꯑꯩꯈꯣꯏꯒꯤ ꯁ꯭ꯀꯨꯜꯒꯤ ꯀꯩꯅꯣꯁꯦ ꯂꯣꯏ ꯀꯥꯏꯈ꯭ꯔꯦꯗꯅꯀꯣ
ꯎꯝ
ꯃꯣꯏꯒꯤ ꯄ꯭ꯂꯥꯟꯗꯣ ꯑꯦꯅꯨꯋꯦꯟ ꯄ꯭ꯂꯥꯟꯗꯨ ꯀꯥꯏꯔꯦꯗꯅ ꯑꯗꯨ ꯑꯗꯨꯅ ꯄꯥꯗꯣ ꯀꯗꯕ ꯀꯥꯏꯕ ꯌꯥꯗꯅꯕꯅ ꯉꯁꯥꯏꯒꯤ ꯑꯣꯖꯥꯁꯤꯡꯗꯣ ꯑꯉꯥꯡꯁꯤꯡꯗꯣ ꯂꯥꯏꯔꯤꯛ ꯑꯣ ꯍꯩ ꯍꯩꯇꯦ ꯈꯪꯗꯦ ꯀꯣꯏ ꯁꯔꯟ ꯁꯥꯔꯁꯦ ꯄꯥꯡ ꯄꯄꯤꯗ ꯄꯤꯁꯜꯂꯛꯑꯦ ꯔꯣꯔꯣ ꯑꯗꯨꯒ ꯁꯤ ꯄꯥꯔꯨꯔꯣꯅ ꯈꯨꯨꯗ ꯑꯞꯇ ꯊꯥꯗꯧꯔꯑꯒ ꯅꯨꯃꯤꯠ ꯑꯦꯛꯖꯥꯝ ꯍꯌꯦꯡꯅꯦ ꯍꯥꯡꯆꯤꯅꯦ ꯍꯥꯏ ꯀꯥꯟꯗꯕꯨ ꯀꯣꯏꯁꯟꯁꯠ ꯄꯄꯤꯕ ꯂꯣꯏꯗꯦ ꯀꯩꯗꯧꯔꯒꯦ
ꯎꯝ ꯑꯗꯨꯗꯤ ꯑꯦꯛꯖꯥꯝ ꯑꯦꯛꯖꯥꯝ ꯍꯌꯦꯡꯅꯦ ꯑꯗꯨꯐꯥꯎꯇ ꯑꯗꯨꯝ ꯄꯤꯕ ꯐꯤꯕꯝꯅꯤꯅ
ꯎꯝ ꯑꯗꯨꯒ ꯑꯉꯥꯡꯗꯣ ꯑꯦꯛꯖꯥꯝ ꯇꯧꯁꯜꯍꯜꯂꯛꯑꯦ ꯑꯗꯨꯅ ꯀꯦꯡꯉꯥꯡꯗꯤ ꯂ ꯄꯅꯤ ꯁꯣꯝꯗꯗꯤ ꯕꯣꯏ ꯑꯃꯒꯤ ꯄꯥꯅꯕ ꯍꯣꯠꯅꯔꯤꯉꯩꯗ ꯕꯣꯏꯗꯣ ꯑꯃꯨꯛ ꯄꯨꯈ꯭ꯔꯦ ꯑꯃꯨꯛ ꯂꯧꯈ꯭ꯔꯦꯅ ꯃꯖꯥꯅ ꯍꯥꯏꯔꯤꯦ
ꯎꯝ
ꯃꯁꯤ ꯊꯨꯒꯥꯏꯔꯦꯕꯥ ꯑꯗꯨꯅ ꯑꯉꯥꯡꯁꯨ ꯋꯥꯔꯦ ꯎꯝ
ꯃꯅꯤꯄꯨꯔꯒꯤ ꯁꯥꯇ꯭ꯔꯁ ꯑꯃ ꯑꯝꯗ ꯍꯩꯕ pꯍꯩꯃꯜꯂꯝꯃꯤꯅ
ꯃꯥꯅꯤꯗ ꯃꯅꯤꯄꯨꯔꯗ ꯇꯝꯃꯤꯕ ꯂꯥꯏꯔꯤꯛ ꯈꯨꯠꯇꯝ ꯆꯥꯛꯗꯝꯁꯤꯒ
ꯃꯥꯅꯦ ꯑꯗꯨꯗꯩꯗꯤ ꯏꯔꯥꯡꯁꯤꯅ ꯂꯥꯏꯔꯤꯛ ꯇꯝꯖꯕꯅ ꯍꯦꯟꯅ ꯃꯁꯤꯡ ꯌꯥꯝ ꯊꯤ ꯍꯦꯜꯂꯕꯃꯦ ꯆꯍꯤ ꯑꯃꯗ
ꯃꯥꯅꯦ ꯃꯥ
ꯁꯨꯇꯤ ꯁꯨꯇꯤ ꯅꯨꯡꯠꯇꯤ ꯂꯣꯏ ꯈꯥꯏꯗꯣꯛꯈ꯭ꯔꯒ
ꯑ ꯁꯨꯇꯤꯒꯤ ꯀꯨꯝꯍꯩꯒꯤ ꯀꯔꯤꯒꯤ ꯊꯥ ꯑꯃꯗ ꯏꯔꯥꯡꯅ ꯅꯨꯃꯤꯠ ꯃꯉꯥ ꯇꯔꯥꯅꯤ ꯆꯠꯊꯈꯤꯕ ꯃꯥꯡꯈꯤꯕꯀꯣ ꯑꯉꯥꯡ ꯂꯥꯏꯔꯤꯛ ꯄꯥꯕꯒꯤ ꯆꯥꯡ ꯍꯟꯊꯔꯛꯄ
ꯎꯝ
ꯑꯗꯨꯅ ꯇꯧꯗꯦꯥꯡ ꯍꯧꯖꯤꯛꯀꯥꯟ ꯑꯉꯥꯡꯁꯤꯡꯁꯤꯁꯨ ꯊꯥꯏꯅ ꯑꯩꯈꯣꯏꯅ ꯑꯉꯥꯡ ꯑꯣꯏꯔꯤꯉꯩꯗꯗꯤ ꯂꯔꯤꯛꯁꯦ ꯁꯨꯇꯤ ꯊꯥꯔꯁꯨ ꯑꯗꯨꯝ ꯐꯥꯀꯣꯛꯑꯒ ꯅꯣꯡꯃꯒꯤ ꯈꯔ ꯑꯗꯨꯝ ꯄꯥꯔꯝꯃꯦꯕ ꯇꯨꯏꯁꯟ ꯆꯠꯇꯕꯤꯗ
ꯃꯥꯅꯦ ꯇꯨꯏꯁꯟꯒꯁꯦ ꯌꯥꯝ ꯀꯜꯂꯦꯗ ꯍꯧꯖꯤꯛꯇꯤ
ꯎꯝ ꯐꯣꯟ ꯀꯩꯀꯥꯒꯥꯁꯦ ꯃꯇꯝꯗꯣ ꯊꯣꯛꯄ ꯅꯠꯇꯕꯗꯅ ꯉꯥꯏꯍꯥꯛ ꯁꯥꯟꯅꯔꯨꯔ ꯆꯠꯂꯒ ꯏꯃꯥ ꯍꯣꯏꯅ ꯂꯥꯏꯔꯤꯛ ꯄꯥꯎ ꯈꯨꯔꯨꯅ ꯄꯨꯔ ꯄꯥꯍꯟꯕꯅꯤꯗꯅꯀꯣ
ꯎꯝ
ꯍꯧꯖꯤ ꯀꯥꯖꯗꯤꯉꯥꯡ ꯐꯣꯟꯗ ꯑꯗꯨ ꯇꯨꯏꯁꯟ ꯊꯥꯗꯣꯛꯈ꯭ꯔꯅꯤ ꯇꯨꯏꯁꯟꯗꯨ ꯄꯨꯡ ꯑꯃ ꯑꯅꯤ ꯇꯧꯔꯝꯃꯅꯤ ꯑꯗꯨꯒ ꯃꯃꯥ ꯃꯄꯥꯅ ꯇꯨꯏꯁꯟ ꯂꯥꯏꯔꯤꯛ ꯄꯥꯔꯕꯅꯤꯅ ꯈꯟꯗꯣꯛꯑꯒ ꯑꯗꯨꯝ ꯐꯣꯟ ꯌꯦꯡꯉ ꯂꯩꯔꯅꯤ ꯁꯤꯅꯦ ꯃ ꯌꯥꯝꯝꯁꯤꯅ ꯁꯣꯏꯣꯏꯔꯖꯦ ꯁꯤꯗꯅꯦꯕ ꯑꯉꯥꯡꯁꯦ ꯐꯖꯅ ꯃꯥꯡꯉꯤꯁꯦ
ꯎꯝ
ꯀꯥꯎꯊꯣꯔꯛꯄ ꯑꯉꯥꯡ ꯑꯃꯐꯥꯎꯛꯇ ꯐꯣꯟ ꯐꯣꯟ ꯄꯤꯌꯨ ꯐꯣꯟ ꯄꯤꯌꯨ ꯑꯉꯥꯡ ꯈ ꯈꯔ ꯐꯅꯕ ꯐꯣꯟ ꯀꯥꯏ ꯆꯠꯈ꯭ꯔꯦ ꯀꯥꯏꯅꯒ ꯐꯣꯟ ꯌꯦꯡꯍꯜꯂꯒ ꯑꯣꯏꯅ ꯊꯦꯝꯃꯦ ꯀꯩꯗꯧꯔꯒꯦ ꯍꯧꯖꯤꯛꯀꯥꯟꯁꯦ
ꯃꯥꯅꯦ ꯆꯥꯛ ꯄꯤꯖꯕꯈꯩꯁꯨ ꯐꯣꯟ ꯑꯃ ꯃꯃꯥꯡ ꯊꯝꯃꯒ
ꯎꯝ ꯆꯥꯛ ꯄꯤꯖꯕꯁꯦ ꯀꯥꯔꯇꯨꯟ ꯌꯦꯡꯍꯜꯂꯒ ꯏꯜꯂꯦꯗꯅ ꯑꯗꯨꯝ ꯄꯤꯛꯏꯉꯩ ꯁꯣꯏꯔꯛꯑꯕꯅꯤꯅ ꯑꯦꯗꯤꯛꯇꯣ ꯐꯣꯟꯗꯣ ꯑꯗꯨꯝ ꯆꯨ ꯇꯥꯕꯅꯦꯕ ꯍꯥꯏ ꯋꯥꯅꯦ ꯐꯣꯟ ꯁꯤꯖꯤꯟꯅꯔꯛꯇꯕ ꯐꯣꯟꯒꯤ ꯆꯥꯛ ꯏꯟꯕꯗ ꯐꯣꯟ ꯎꯔꯛꯇꯕ ꯑꯩꯈꯣꯏꯐꯥꯎꯗ ꯐꯣꯟ ꯊꯣꯛꯂꯛꯄꯗꯀꯣ ꯑꯗꯨ ꯍꯥꯏ ꯋꯥꯅꯤ ꯍꯧꯖꯤꯛ ꯍꯧꯖꯤꯛ ꯐꯣꯟ ꯌꯥꯎꯗꯕꯗ ꯏꯁꯥꯁꯦ ꯅꯪꯕꯨꯣ ꯍꯩꯅꯕ꯭ꯔꯥꯅꯦ ꯅꯣꯡ ꯅꯤꯅꯤꯗꯤ ꯃꯔꯦꯡ ꯃꯔꯦꯡ ꯃꯔꯦꯡ ꯐꯣꯟ ꯑꯃ ꯄꯥꯏꯗꯕꯗ ꯀꯣꯛ ꯉꯥꯎꯗꯕ ꯭ꯔꯣ ꯇꯧꯐꯝ ꯂꯥꯛꯐꯝ ꯈꯪꯗꯗꯅ ꯐꯣꯟꯁꯦ ꯃꯤꯑꯣꯏꯕꯒꯤ ꯑꯣꯔꯒꯥꯟ ꯑꯃꯒ ꯆꯞ ꯃꯥꯟꯅꯔꯝꯃꯦ ꯍꯥꯏꯕ
ꯑꯗꯨꯅ ꯃꯩ ꯃꯩ ꯃꯨꯠꯄꯒꯁꯦ ꯍꯥꯟꯅꯗꯤꯩ ꯀꯔꯤꯝ ꯈꯜꯂꯝꯕ ꯅꯠꯇꯦ ꯐꯣꯟꯁꯦ ꯄꯥꯔꯝꯃꯤꯅ ꯍꯧꯁꯦ ꯐꯣꯟ ꯃꯩ ꯕꯦꯇ꯭ꯔꯤ ꯌꯥꯎꯗ꯭ꯔꯗꯤ ꯋꯥꯈꯟꯁꯦ ꯈꯛꯇꯅꯦ ꯃꯩ ꯃꯨꯠꯄꯗ ꯅꯨꯡꯉꯥꯏꯇ꯭ꯔꯤꯁꯦ
ꯑꯣ ꯃꯩ ꯃꯨꯠꯄꯗꯣ ꯃꯩ ꯃꯨꯠꯄꯗꯨꯗ ꯃꯩ ꯃꯨꯠꯄꯗꯨꯗ ꯅꯨꯡꯉꯥꯏꯇꯕ ꯅꯠꯇꯕ ꯄꯨꯖꯦ ꯃ ꯑꯍꯧꯗ ꯔꯦ ꯀꯥꯏꯅ ꯈꯜꯂꯒꯅꯤ ꯅꯨꯡꯉꯥꯏꯇꯕꯁꯦ ꯊꯣꯛꯣꯛꯑꯦꯕ
ꯎꯝ ꯑꯗꯨꯗꯟꯅꯦ
ꯁꯤꯁꯤ ꯆꯥꯎꯥꯈꯜꯂꯛ ꯃꯝꯃꯤ
ꯎꯝ ꯑꯁ ꯁ ꯃꯥ ꯀꯔꯤ ꯕꯦꯔꯤꯐꯤꯀꯦꯁꯟ ꯂꯣꯏꯔꯦ ꯉꯁꯤꯗꯒꯤ ꯁꯤꯂꯣꯡꯗꯒꯤ ꯆꯪꯉ ꯁꯤꯂꯣꯡꯗ ꯇ꯭ꯔꯦꯅꯤꯡ ꯑꯗꯨꯝ ꯇꯧꯗꯣꯏꯕ
ꯃꯥꯖꯤꯦ ꯀꯔꯤ ꯆꯤꯔꯤ
ꯑ ꯑꯒꯅꯤꯕꯤꯔ
ꯑꯣ ꯑꯪꯅꯤꯕꯤꯔꯣ ꯑꯪꯅꯤ ꯁꯦ ꯑꯩ ꯁꯨꯝ ꯈꯟꯕꯗ ꯆꯍꯤ ꯃꯔꯤꯅꯦ ꯍꯥꯏꯗꯥꯏ ꯃꯣꯏꯗꯣ
ꯎ ꯆꯍꯤ ꯃꯔꯤꯅ
ꯆꯍꯤ ꯃꯔꯤ ꯂꯣꯏꯔꯒ ꯑꯗꯨꯝ ꯂꯧꯁꯤꯟꯕꯅꯤꯗ
ꯎꯝ ꯂꯧꯁꯟꯕꯁꯦ ꯑꯗꯨꯝ ꯂꯧꯁꯜꯂꯝꯗꯧ ꯃꯥꯜꯂꯦꯗꯤ ꯃꯣꯏꯗꯣ ꯍꯧꯈꯤꯕꯗꯣ ꯀꯨꯏꯔꯦꯗꯅ ꯇꯨ ꯊꯥꯎꯖꯟ ꯅꯥꯏꯟꯇꯤꯟ ꯇ꯭ꯋꯦꯟꯇꯤ ꯑꯗꯨꯋꯥꯏꯗꯩ ꯍꯧꯈꯤꯕꯅꯦꯕ
ꯑꯣ ꯃꯣꯏ ꯑꯒꯅꯤ ꯕꯤꯔꯒꯤꯁꯦ ꯑꯩꯈꯣꯏ ꯁꯦꯟꯇ꯭ꯔꯦꯜ ꯐꯣꯔꯁꯅꯦꯗꯅ ꯇꯧꯕꯗꯣ ꯃꯥꯅ ꯁꯨꯝ ꯍꯥꯏꯕꯗꯀꯣ ꯑꯜꯅꯤ ꯕꯤꯁꯤꯡꯁꯦ ꯂꯧꯗꯤ ꯂꯧꯁꯅꯤꯦ ꯍꯥꯏꯌꯦꯕꯀꯣ ꯑꯗ ꯆꯍꯤ ꯃꯔꯤ ꯂꯣꯏꯔꯦ ꯀꯥꯏꯅ ꯊꯕꯛꯇꯒꯤ ꯄꯣꯊꯥꯜꯂ ꯂꯩꯕꯗꯣ ꯑꯗꯨꯗꯤ ꯂꯩꯔꯣꯏ ꯍꯥꯏꯌꯦꯕ ꯃꯣꯏ ꯑꯗꯨꯗ ꯑꯗꯨꯝ ꯊꯝꯗꯤ ꯊꯝꯃꯒꯀꯣ ꯑꯒꯅꯤꯕꯦꯒꯤ ꯆꯪꯕ ꯀꯥꯡꯕꯨꯁꯤꯡꯁꯤ ꯃꯣꯏꯒꯤ ꯃꯦꯗꯤꯀꯦꯜ ꯑꯃꯨꯛ ꯌꯦꯡꯈꯤꯅꯤ ꯍꯥꯏꯕ ꯃꯅ ꯎꯠꯄ ꯁꯍꯤ ꯃꯔꯤ ꯑꯗꯨ ꯎꯠꯂ ꯂꯩꯔꯤꯕ ꯄꯥꯔꯐꯣꯔꯃꯦꯟꯁꯇꯣ ꯑꯗꯨ ꯐꯖꯔ ꯅꯦ ꯑꯇꯣꯞꯄ ꯀꯩꯅꯣꯗ ꯑꯃꯨꯛ ꯄꯁ ꯍꯥꯥꯄꯤ ꯊꯥꯕꯤ ꯍꯥꯏ
ꯎꯝ ꯑ ꯋꯥꯥꯏꯅ ꯊꯥꯏ ꯍꯥꯏ
ꯕꯤ ꯑꯦꯁ ꯑꯦꯐ ꯀꯨꯝꯕ ꯁꯤ ꯑꯥꯔ ꯄꯤ ꯑꯦꯐ ꯀꯨꯝꯕꯀꯣ
ꯎꯝ ꯑꯗꯨ ꯃꯥꯏ ꯊꯥꯗꯣꯛ ꯈꯨꯌꯥꯏ
ꯑꯗꯨꯒ ꯏꯟꯗꯤꯌꯥꯟ ꯑꯥꯔꯃꯤꯗꯤ ꯊꯥꯗꯕ ꯃꯥꯜꯂꯦ ꯃꯣꯏꯁꯦ ꯌꯥ ꯔꯥꯃꯦ ꯃꯂꯦ
ꯎꯝ ꯑꯗꯨꯃꯥꯏꯅ ꯇꯧ
ꯑꯣ ꯐꯔꯦ ꯐꯔꯦ ꯋꯥꯔꯤꯁꯨ ꯅꯨꯡꯉꯥꯏꯔꯤ
ꯑꯣ
ꯅꯪꯁꯨ ꯄꯣꯊꯥꯔꯣ ꯑꯩꯁꯨ ꯍꯣꯏ ꯍꯣꯏ